ꯅꯨꯡꯉꯥꯏꯔꯤꯕꯣ ꯀꯃꯥꯏ ꯀꯃꯥꯏ ꯇꯧꯔꯤꯒꯦ
ꯅꯨꯡꯉꯥꯏꯔꯤꯌꯦ ꯅꯨꯉꯥꯏꯔꯤꯌꯦ ꯅꯨꯡꯉꯥꯢ ꯀꯃꯥꯏ ꯄꯥꯟꯒꯦ ꯎꯝ ꯅꯪꯗꯣ ꯅꯪꯗꯣ ꯅꯍꯥꯟ ꯀꯩꯅꯣ ꯅꯅꯥꯎꯄꯥꯒꯤ ꯌꯦꯔꯨꯝ ꯁꯄ꯭ꯂꯥꯏ ꯇꯧꯕꯒꯤ ꯑꯃ ꯍꯥꯏꯔꯝꯃꯦ ꯑꯗꯨꯅ ꯀꯃꯥꯏꯅ ꯇꯧꯈ꯭ꯔꯕ
ꯑꯣ ꯌꯦꯎ ꯁꯄꯥꯏ ꯇꯧꯕꯣꯏꯗꯣ ꯑꯌꯥꯝꯕꯗ ꯇꯧꯔꯛꯇꯣꯏꯅꯦ ꯂꯩꯔꯝꯒꯤ ꯑꯗꯨꯕꯨꯗꯤ ꯏꯌꯥꯝꯕ ꯇꯧꯔꯛꯑꯒꯦ
ꯑ ꯀꯌꯥꯝ ꯌꯥꯝꯕꯅꯣ ꯀꯩꯅꯣ ꯀꯌꯥ ꯄꯤꯔꯛꯀꯦ ꯍꯥꯏꯅꯣ ꯑꯩꯒꯤꯗꯤ ꯅꯪꯅ ꯄꯤꯔꯛꯏꯒꯦ ꯍꯥꯏꯔꯗꯤ ꯑꯗꯨꯝ ꯌꯥꯔꯦ ꯑꯩꯒꯤꯗꯤ ꯁꯄ꯭ꯂꯥꯏ ꯋꯥꯠꯇꯕꯅꯤꯅꯀꯣ ꯅꯣꯏꯅ ꯄꯤꯔꯤꯈꯩ ꯂꯧꯕꯤꯔꯤ ꯗꯤ
ꯂꯩꯔꯨꯝꯁꯦ ꯌꯥꯝꯗꯕꯗ ꯅꯣꯡꯃꯗ ꯑꯩꯈꯣꯏ ꯁꯦꯠꯁꯦ
ꯎꯝ
ꯑ ꯀꯨꯊꯥ ꯀꯨꯊꯥ ꯍꯥꯏ
ꯑꯝ
ꯀ ꯂꯤꯐꯨ ꯑꯐꯨꯐꯨꯕ ꯆꯥꯃꯒ ꯎ
ꯄꯣꯜꯇ꯭ꯔꯤ ꯐꯥꯔꯝ ꯌꯥꯝ ꯆꯥꯎꯔꯦꯕ
ꯑꯝ
ꯨꯝꯁꯦ ꯆꯥꯡ ꯀꯨꯟꯁꯦ ꯑꯗꯨꯌꯥꯝꯕꯗ ꯊꯥꯔꯒ ꯏꯌꯥꯝꯕꯒꯤ ꯁꯄ꯭ꯂꯥꯏ ꯂꯩꯒꯗ꯭ꯔꯥ ꯌꯥꯝ ꯆꯥꯎ
ꯎꯝ ꯁꯄ꯭ꯂꯥꯏꯒꯤꯗꯤ ꯑꯩꯒꯤꯗꯤ ꯗꯨꯀꯥꯟꯒꯤ ꯀꯩꯅꯣꯗ ꯕꯖꯥꯔ ꯃꯉꯣꯟꯗ ꯐꯝꯕꯅꯤꯅ ꯃꯤ ꯌꯥꯝꯅ ꯑꯗꯨꯝ ꯂꯥꯛꯑꯦ ꯑꯗꯨꯝ ꯑꯗꯨꯝ ꯁꯄ꯭ꯂꯥꯏꯗꯤ ꯋꯥꯠꯂꯣꯏ
ꯑꯣ ꯑꯩꯗꯣ ꯇꯧꯔꯛꯄꯅꯤꯅ ꯑꯩꯈꯣꯏꯗꯤ ꯂꯣꯀꯦꯜꯗꯣ ꯑꯣꯏꯌꯦꯦꯗꯅ
ꯑꯥ ꯑꯦ ꯂꯣꯀꯦꯜꯅ ꯍꯦꯟꯅ ꯆꯠꯇꯣꯏꯅꯦ ꯂꯣꯀꯦꯜꯅ ꯍꯦꯟꯅ ꯆꯠꯇꯣꯏꯅꯦ ꯍꯥꯏꯗꯤ ꯂꯣꯀꯦꯜꯁꯤꯗꯤ ꯄꯥꯛ ꯐꯪꯗꯦꯗ ꯀꯣ ꯂꯣꯀꯦꯜ ꯍꯪꯕ ꯌꯥꯝ ꯃꯥꯛꯌꯦ ꯑꯩꯉꯣꯟꯗ ꯑꯗꯨꯗꯨꯅ ꯑꯗꯨꯅꯕꯨ ꯍꯦꯟꯅ ꯆꯠ ꯑꯗꯨꯅꯕꯨ ꯍꯦꯟꯅ ꯆꯠꯇꯨꯣꯏꯅꯦꯉꯣꯟꯗꯗꯤ
ꯂꯣꯀꯦꯜꯁꯦ ꯍꯣꯏ ꯑꯗꯨ ꯐꯗꯤ ꯐꯩꯗꯤꯅꯦ ꯑꯗꯨꯅ ꯑꯗꯨ ꯑꯩꯈꯣꯏꯗ ꯊꯦꯡꯅꯩ ꯄꯣ꯭ꯂꯦꯝꯁꯤꯅ ꯑꯃꯨꯛ ꯍꯣꯏꯗꯤ ꯑꯩꯈꯣꯏꯅ ꯂꯩꯔꯤ ꯈꯨꯡꯒꯪꯗ ꯂꯩꯕꯅꯤꯅ ꯑꯃꯨꯛ ꯍꯥꯏꯗꯤ ꯈꯨꯡꯒꯪꯒꯤ ꯃꯤꯁꯤꯡꯁꯤꯗꯤ ꯑꯃꯨꯛ ꯄꯩꯁꯥꯗꯣ ꯌꯥꯝ ꯀꯟꯅ ꯊꯣꯛꯍꯟꯂꯕꯅꯤꯅ ꯑꯍꯣꯡꯕ ꯄꯥꯝꯃꯤꯗꯅ ꯑꯍꯣꯡꯕ ꯁꯤꯖꯤꯟꯅꯕ ꯌꯥꯕ ꯐꯥꯝꯗꯅ
ꯎꯝ
ꯑꯗꯨꯅ ꯍꯥꯏꯗꯤ ꯑꯩꯈꯣꯏ ꯌꯦꯔꯣꯁꯤꯗꯤ ꯑꯃꯝꯛ ꯍꯥꯡꯉꯛꯄꯅꯤꯅ ꯃꯣꯏꯗꯣ ꯑꯗꯨꯝ ꯂꯩꯕ ꯉꯝꯗꯕꯒꯤ ꯄ꯭ꯔꯣꯕ꯭ꯂꯦꯝ ꯑꯃꯨꯛ ꯂꯥꯛꯄꯧꯕ
ꯑ
ꯍꯥꯏꯗꯤ ꯗꯨꯀꯥꯟꯁꯨ ꯄꯥꯛꯄ ꯂꯩꯇꯦ ꯑꯩꯈꯣꯏ ꯁꯥꯏꯠꯁꯤꯗꯤ ꯗꯨꯀꯥꯟꯁꯨ ꯄꯥꯛꯄ ꯂꯩꯇꯕꯅꯤꯅ ꯇꯥꯡ ꯍꯧꯖꯤꯛ ꯑꯩꯅ ꯍꯧꯖꯤꯛ ꯇꯥꯡꯉꯦꯅ ꯍꯥꯏꯕꯗꯣ ꯇꯥꯡꯕꯅꯤꯅ ꯃꯣꯏꯁꯨ ꯂꯧꯕꯁꯨ ꯉꯝꯗꯦꯕ ꯌꯥꯝꯅ
ꯀꯩꯅꯣ ꯅꯦꯋꯥꯛ ꯅꯨꯡꯉꯥꯏꯇ꯭ꯔꯦ ꯅꯪꯒꯤꯗꯣ ꯁꯥꯎꯟ ꯇꯥꯗ꯭ꯔꯦ ꯍ ꯇꯥꯟꯅꯨꯡꯉꯥꯏꯇꯔꯤꯅꯤ ꯌꯥꯗ꯭ꯔꯦ
ꯆꯝꯕ
ꯀꯅꯤꯂꯣ
ꯌꯦꯔꯨꯝꯗꯣ ꯀꯁ ꯑꯩꯈꯣꯏ ꯁꯣꯝꯗꯁꯨ ꯂꯧꯅꯕꯗꯣ ꯐꯔꯛ ꯇꯥꯕꯅꯤꯅ ꯍꯥꯏꯗꯤ ꯒꯥꯔꯤꯁꯨ ꯑꯃꯨꯛ ꯀꯩꯅꯣ ꯇꯧꯔꯒ ꯑꯃꯨꯛ ꯗꯦꯂꯤꯚꯔꯤ ꯑꯃꯨꯛ ꯆꯠꯂꯤꯅꯦꯕ ꯗꯨꯀꯥꯟ ꯑꯇꯣꯞ ꯑꯇꯣꯞꯄ ꯊꯪ ꯈꯨꯜ ꯑꯗꯒꯤ ꯈꯔ ꯆꯥꯎꯕ ꯂꯝꯗ ꯎꯝ ꯎꯪ ꯊꯥꯡꯅꯕ ꯈꯨꯨꯟ ꯑꯗꯩ ꯈꯔ ꯆꯥꯎ ꯍꯨꯟꯗ ꯆꯠꯄꯗꯣ ꯍꯥꯏꯗꯤ ꯑꯃꯨꯛ ꯖꯟ ꯖꯟ ꯑꯣꯏꯔꯦꯗꯅ ꯏꯌꯥꯝꯕꯣꯏꯒꯤ ꯂꯩꯀꯥꯏꯗꯨꯗꯣ ꯆꯥꯎꯅ ꯐꯝꯃꯦ ꯍꯥꯏꯅꯤꯅ ꯑ ꯑꯩ ꯑꯗꯨꯒꯤ ꯃꯇꯊꯥ ꯁꯥꯕ ꯑꯃꯅꯦ ꯀꯣꯠꯅꯦ ꯑꯗꯣ ꯌꯥꯝ ꯂꯣꯏꯔꯤꯗꯕꯗ ꯑꯩꯈꯣꯏ ꯎ ꯆꯥꯔꯒꯨꯝꯕ ꯎ ꯆꯥꯔ ꯍꯥꯏꯁꯦ ꯑꯩꯈꯣꯏ ꯆꯨꯝꯅꯒꯤ ꯎ ꯆꯥꯔ ꯅꯠꯇꯦꯀꯣ ꯂꯩ ꯑꯇꯥꯡ ꯑꯇꯥꯡꯕ ꯂꯩꯗꯅ
ꯎꯝ
ꯃꯅ ꯇꯥꯡꯕ ꯑꯩꯈꯣꯏ ꯔꯣꯁ ꯔꯣꯁꯀꯤ ꯆꯥꯔ ꯔꯣꯁꯀꯤ ꯚꯦꯔꯥꯏꯇꯤ ꯑꯌꯥꯝꯕ ꯂꯣꯏ ꯐꯪꯉꯦ ꯑꯗꯒꯤ ꯃꯌꯥꯝ ꯍꯧꯖꯤꯛ ꯁꯥꯟꯅꯗꯕ ꯇꯨꯂꯤꯞ ꯀꯣ ꯇꯅ ꯌꯦ ꯑꯗꯨꯗꯒꯤ ꯑꯩꯈꯣꯏ ꯐꯣꯔꯦꯟꯒꯤ ꯂꯩ ꯑꯇꯥꯡ ꯑꯇꯥꯡꯕ ꯃꯌꯥꯝ ꯂꯩꯌꯦꯕ ꯂꯦꯂꯤ ꯃꯀꯟ ꯀꯅꯥ ꯑꯃ ꯑꯗꯨꯝ ꯂꯩꯌꯦ ꯑꯗꯒꯤ ꯎ ꯆꯥ ꯑꯩꯈꯣꯏ ꯗꯦꯀꯣꯔꯦꯁꯟꯒꯤ ꯑꯣꯏꯅ ꯌꯨꯝꯗ ꯊꯥꯕꯒꯤ
ꯎꯝ
ꯈ꯭ꯔꯤꯁꯃꯥꯁ ꯇ꯭ꯔꯤꯒꯨꯝꯕ ꯑꯗꯒꯤ ꯌꯨꯝꯗ ꯊꯥꯕꯣꯐ ꯄꯥꯝꯕꯤ ꯃꯆꯥ ꯃꯆꯥ ꯀ꯭ꯔꯥꯐꯇꯤꯡ ꯇꯧꯔꯒ ꯑꯩꯈꯣꯏꯒꯤ ꯍꯩꯅꯧꯗ ꯍꯥꯏꯔꯁꯨ ꯌꯥꯝ ꯑꯩꯈꯣꯏ ꯍꯩꯅꯧ ꯌꯥꯝ ꯋꯥꯡꯗꯕꯤ ꯊꯥꯎꯇꯪ ꯋꯥꯡꯉꯒ ꯑꯗꯨꯝ ꯗꯦꯀꯣꯔꯦꯁꯟꯒꯤ ꯑꯣꯏꯅ ꯄꯕꯤꯗꯣ
ꯎꯝ
ꯑꯗꯨꯝꯕꯒꯤ ꯍꯥꯏꯗꯤ ꯎꯒꯤꯁꯨ ꯚꯦꯔꯥꯏꯇꯤ ꯃꯌꯥꯝ ꯑꯃꯒꯤ ꯀꯩꯅꯣ ꯂꯩꯌꯦꯕ ꯉꯥꯎꯄꯥꯗꯣ ꯃꯥꯁꯨ ꯀꯩꯅꯣꯗ ꯄꯤ ꯑꯩꯩꯆ ꯗꯤ ꯇꯧꯕꯅꯦꯕ ꯕꯣꯔꯠꯅꯤꯗ ꯑꯗꯨꯗꯨꯅ ꯌꯥꯎꯋꯦ ꯑꯗꯨꯒꯤ ꯃꯥꯁꯨ ꯎꯒꯤ ꯁꯦꯝꯒꯠꯂꯦꯕ ꯌꯦꯟꯒꯤꯗꯨ ꯇꯧꯔꯒ ꯎꯒꯤꯁꯨ ꯃꯥ ꯀꯟꯅ ꯇꯧꯔꯤꯕ ꯍꯧꯖꯤꯛ꯫ ꯃꯌꯥꯝ ꯏꯌꯥꯝꯕ ꯑꯩꯈꯣꯏꯒꯤꯗꯤ ꯈꯨꯟ ꯆꯥꯎꯕꯅꯤꯅ ꯃꯤꯁꯨ ꯑꯗꯨꯝ ꯄꯨꯟꯕꯅꯤꯅ ꯏꯌꯥꯝꯕꯗꯤ ꯗꯨꯀꯥꯟꯁꯨ ꯐꯟꯕꯅꯤꯅꯀꯣ
ꯎꯝ꯫
ꯀꯩꯅꯣꯗꯣ ꯇꯧꯔꯒꯦ ꯑꯦꯚꯔꯇꯤꯁꯃꯦꯟ ꯍꯥꯏꯗ꯭ꯔꯥ ꯕꯦꯅꯔ ꯑꯃ ꯏꯌꯥꯝꯕꯒꯤꯗꯨꯗ ꯑꯗꯨꯝ ꯊꯦꯠꯄ ꯌꯥꯗꯣꯏ ꯅꯠꯇ꯭ꯔꯣ? ꯕ ꯑꯦꯅꯦꯔ
ꯐꯣꯟ ꯅꯝꯕꯔ ꯐꯣꯟ ꯅꯝꯕꯔ ꯑꯃ ꯍꯥꯞꯆꯤꯜꯂꯦ ꯍꯥꯞꯆꯤꯜꯂꯒ ꯀꯣ ꯂꯝꯗꯣ ꯑꯃꯨꯛꯀ ꯍꯥꯞꯆꯤꯟꯈ꯭ꯔꯗꯤ ꯑꯗꯨꯝ ꯌꯥꯔꯦ ꯀꯩꯅꯣ ꯄꯀꯥ ꯇꯥꯔꯦ ꯀꯩꯅꯣ꯫
ꯁꯤꯗ ꯐꯪꯖꯔꯤꯗ ꯍꯥꯏꯈꯤꯕꯗꯀꯣ ꯑꯩꯗꯤ ꯈꯪꯉꯝꯗꯕ ꯃꯌꯥꯝꯗꯣ ꯈꯪꯉꯛꯑꯅꯤ ꯂꯣꯏꯅ ꯂꯥꯛꯑꯅꯤ ꯅꯪ ꯁꯤꯜꯂꯝꯗꯕ ꯄꯣꯠꯁꯤꯗꯅꯤ ꯅꯠꯇ꯭ꯔꯣ ꯫
ꯃꯥꯅꯦ - ꯃꯥꯅꯦ ꯑꯗꯣ ꯑꯗꯨ ꯀꯩꯅꯣꯗꯣ ꯍꯣꯏ ꯕꯦꯅꯔꯗꯣ ꯄꯨꯣꯔꯛꯑ ꯑꯗꯨꯒ ꯑꯣꯏꯅꯀꯣ ꯑꯩꯅ ꯈꯪꯅ ꯍꯩ -ꯍꯩ ꯑꯇꯥꯡꯕ ꯌꯥꯝ ꯌꯥꯎꯋꯦꯕ꯫
ꯎꯝ꯫
ꯑ ꯑꯩꯈꯣꯏ ꯃꯅꯤꯄꯨꯔꯗ ꯄꯥꯛ ꯊꯥꯅꯗ ꯍꯩ ꯑꯇꯥꯡꯕ꯫ ꯕꯥ ꯑꯗꯒꯤ ꯃ ꯑꯩꯈꯣꯏꯒꯤ ꯃꯦꯡꯒꯣ ꯁ꯭ꯇꯝꯒꯨꯝꯕ ꯃꯌꯥꯝ ꯌꯥꯎꯋꯦꯕ꯫ ꯑꯇꯥꯡ - ꯑꯇꯥꯡꯕ꯫ ꯁꯦꯝ ꯁꯦꯝꯗꯖꯨ ꯃꯌꯥꯝ ꯌꯥꯎꯋꯦ ꯑꯗꯣ ꯌꯥꯝ ꯑꯄꯥꯝꯕ ꯂꯤꯁꯇꯣ ꯍꯥꯏꯐꯦꯠ ꯊꯥꯕꯤꯔꯛꯑꯣ ꯅꯥꯑꯣ ꯒꯤꯞ ꯇꯧꯖꯔꯛꯀꯦ ꯑꯗꯨꯗꯨꯒ ꯍꯥꯏꯗꯤ ꯏꯌꯥꯝꯕꯩꯗꯨ ꯀꯥꯟꯗꯁꯨꯀꯣ ꯁꯤꯝꯄꯜ ꯑꯣꯏꯅ
ꯇꯧꯔ ꯂꯣꯏꯔꯦ ꯀꯩꯅꯣ ꯫
ꯑꯗꯨ ꯈ꯭ꯋꯥꯏ ꯃꯔꯨ ꯑꯣꯏꯅ ꯏꯌꯥꯝꯕ ꯑꯗꯨꯒꯤꯅ ꯑꯗꯨ ꯂꯩꯖꯈ꯭ꯔꯦꯀꯣ ꯑꯗꯨꯒ ꯑꯩꯈꯣꯏ ꯏꯅꯥꯎꯄꯥꯒꯤ ꯑꯥꯏꯗꯤꯌꯥꯁꯦ ꯁꯨꯃꯥꯏꯅ ꯇꯧꯕꯅꯤꯗ ꯑꯩꯈꯣꯏꯒꯤ ꯍꯧꯖꯤꯛꯀꯥꯟꯒꯤ ꯎ ꯆꯥꯔ ꯊꯥꯕꯒꯤ ꯀꯜꯆꯔꯁꯤ ꯀꯅ ꯂꯩ ꯗꯅꯥ ꯅꯍꯥ ꯑꯩꯁꯦ ꯍꯧꯖꯤꯛ ꯂꯥꯏꯔꯤꯛ ꯂꯥꯏꯁꯨꯒꯤ ꯃꯉꯥꯟꯁꯦ ꯈꯔ ꯑꯗꯨꯝ ꯐꯪꯅꯔꯛꯄꯅꯤꯅ ꯑꯩꯈꯣꯏꯒꯤ ꯀ꯭ꯂꯕ - ꯀ꯭ꯂꯕꯀꯤꯅ ꯍꯥꯏꯔꯆꯦ ꯎ ꯆꯥ ꯊꯥꯕꯒꯤ ꯀꯦꯝꯄꯦꯟ ꯑꯗꯒꯤ ꯁ꯭ꯀꯨꯜꯒꯤ ꯑꯣꯏꯔꯁꯨ ꯑꯃ ꯑꯣꯔꯒꯅꯥꯏꯖ ꯁꯟꯒꯤꯕꯨ ꯑꯣꯏꯔꯁꯨ ꯀꯦꯝꯄꯦꯦꯟ ꯐ ꯑꯣꯏ ꯎ ꯆꯥ ꯊꯥꯕꯒꯤ ꯀꯦꯝꯕꯦꯟ ꯃꯌꯥꯝ ꯂꯩꯗꯅ
ꯎꯝ
ꯑꯗꯨꯝꯕꯒꯤ ꯇꯧꯕꯒꯤꯗꯤ ꯑꯗꯨꯝ ꯀꯨꯃꯣꯔꯒꯨꯝꯕ ꯑꯩꯈꯣꯏ ꯃꯅꯥ ꯄꯣꯡꯕ ꯀꯨꯃꯣꯔ ꯑꯗꯒꯤꯨꯝꯒꯨꯝꯕ ꯄꯥꯝꯕꯤ ꯍꯧꯖꯤꯛ ꯑꯩꯈꯣꯏꯁꯨ ꯃꯌꯥꯝ ꯁꯦꯝꯃ ꯂꯩꯌꯦꯕ ꯀꯣꯂꯣꯝ ꯁꯦꯝꯃꯒ ꯑꯗꯨꯝꯕꯒꯤꯗꯤ ꯌꯥꯝꯕꯅ ꯑꯗꯨꯝ ꯄꯥꯎ ꯐꯥꯎꯕꯤꯔꯛꯑꯣ ꯌꯥꯝ ꯃꯣꯏ ꯀ꯭ꯂꯕꯀꯤ ꯑꯣꯏꯔꯁꯨ ꯑꯗꯨꯝ ꯃꯇꯦꯡ ꯄꯥꯡꯖꯒꯦꯕ ꯐ꯭ꯔꯤꯗ ꯑꯗꯨꯝꯕꯒꯤ ꯎ ꯆꯔ
ꯎ ꯆꯔꯥ ꯈꯔ ꯑꯗꯨꯝ ꯄꯨꯔꯛꯑꯒꯦ ꯏꯌꯥꯝꯕꯁꯨ ꯌꯣꯜꯂꯣ
ꯌꯥꯏ ꯌꯦ ꯌꯥꯏ ꯌꯦ ꯅꯪꯅ ꯂꯩꯖꯔꯤꯈꯩ ꯉꯝꯃꯤꯈꯩ ꯄꯣꯔꯛꯑꯣ ꯑꯗꯨꯝ ꯂꯣꯏꯅ ꯆꯠꯀꯅꯤ ꯂꯣꯏꯅ ꯌꯣꯟꯒꯅꯤ ꯑꯋꯥꯠꯄ ꯂꯩꯔꯣ
ꯏꯌꯥꯝꯕꯩ ꯗꯨꯀꯥꯟ ꯀꯃꯥꯏ ꯀꯃꯥꯏꯅꯅꯣ ꯚꯦꯔꯥꯏ ꯀꯩꯅꯣ ꯑꯩꯈꯣꯏꯒꯤ ꯗꯤꯄꯥꯔꯠꯃꯦꯟ ꯏꯁꯇꯣꯔ ꯑꯣꯏꯅꯕꯨ ꯍꯥꯞꯦ ꯀꯧꯋꯦ ꯍꯥꯏꯗꯅ ꯀꯃꯥꯏꯅ ꯑꯌꯥꯝꯕꯁꯤ ꯌꯥꯝ ꯕꯤꯖꯤꯅꯦꯁ ꯆꯥꯎꯅ ꯇꯧꯋꯦ ꯄꯥꯎ ꯑꯃꯥꯍꯥꯌꯒꯨꯝ ꯍꯥꯏꯗ
ꯎꯝ ꯗꯤꯄꯥꯔꯠꯃꯦꯟꯇꯦꯜ ꯏꯁꯇꯣꯔ ꯃꯌꯥꯝꯒꯤ ꯇꯤꯜꯅꯧ ꯆꯅꯝ ꯑꯂꯨ ꯊꯨꯝ ꯃꯣꯔꯣꯛ ꯍꯥꯏꯗꯤ ꯆꯥꯛꯈꯨꯝ ꯑꯝꯗ ꯆꯪꯕ ꯄꯣꯠ ꯆꯩꯩ ꯂꯩꯀꯣ
ꯑꯥ
ꯐꯪꯉꯤ ꯑꯗꯨꯗꯒꯤ ꯎꯝ ꯅꯥꯀꯟ ꯇꯝꯕꯁꯨ ꯂꯩ ꯑꯗꯨꯗꯅ ꯃꯇꯤꯛꯀꯤ ꯀꯔꯤꯒꯤ ꯂꯣꯏ ꯁꯨꯔꯦ ꯑꯩꯗꯤ ꯃꯤ ꯗꯥꯢꯜꯠ ꯀꯤ ꯑꯣꯏꯅ ꯃꯌꯥꯝꯅ ꯆꯪꯅꯔꯤꯕ ꯄꯣꯠ ꯉꯥꯏ ꯑꯇꯩꯗꯨꯗ ꯆꯠꯂꯨꯗ꯭ꯔꯒꯁꯨ ꯑꯩꯒꯤ ꯁꯥꯏꯠꯇꯒꯤ ꯂꯥꯛꯑꯗꯤ ꯂꯣꯏ ꯐꯪꯉꯅꯤ
ꯃꯥꯅꯦ ꯃꯥꯅꯦ
ꯑꯗꯨꯗꯨꯅ ꯀꯁꯇꯕꯥꯔ ꯁꯃꯤꯅꯥꯁꯨ ꯁꯨꯕꯅꯤꯅ
ꯎꯝ ꯐꯩ ꯐꯩ ꯏꯌꯥꯝꯕ ꯃꯥꯏ ꯄꯥꯛꯑꯦ ꯏꯌꯥꯝꯕ ꯀꯪꯒ꯭ꯔꯦꯆꯨꯂꯦꯁꯟ
ꯊꯥꯟꯛ ꯎ ꯊꯟ ꯀꯌꯨ
ꯑꯗꯣ ꯑꯁ ꯏꯌꯥꯝꯕ ꯗꯨꯀꯥꯟ ꯂꯛ ꯆꯥꯎꯅ ꯐꯝꯃꯒ ꯑꯩ ꯈꯪꯍꯧꯗꯦ ꯑꯩꯗꯨꯒꯤꯅꯦ ꯑꯩꯅꯥ ꯆꯥꯛꯏꯁꯦ ꯄꯥꯎꯖꯤ ꯄꯥꯛ ꯐꯥꯎꯃꯈꯤꯗꯔ꯭ꯦ
ꯅꯣꯡꯃ ꯀꯣꯏꯊꯣꯔꯛꯑꯣ ꯑꯗꯨꯒ ꯗꯨꯀꯥꯟꯗꯣ ꯆꯥꯎ ꯀꯃꯥꯏ ꯀꯃꯥꯏ ꯇꯧꯔꯤꯗꯣ ꯂꯜ ꯂꯜ ꯂꯥꯛꯑ ꯌꯦꯡꯖꯧ ꯂꯥꯎ ꯀꯩꯅꯣ
ꯂꯥꯛꯀꯦ ꯂꯥꯛꯀꯦ ꯑꯩ ꯀꯦꯅꯣ ꯇꯧꯕꯒꯤ ꯌꯦꯔꯨꯝ ꯅꯨꯡꯂꯨꯡ ꯄꯤꯕꯩ ꯈꯣꯠꯄꯒꯤ ꯗꯨꯝ ꯂꯥꯛꯑꯅꯤꯗꯅ ꯁꯤꯗꯩꯗꯤ ꯕꯤꯖꯤꯅꯦꯁ ꯄꯥꯠꯅꯔ ꯑꯣꯏ ꯌꯥꯔꯦ ꯀꯩꯗꯧꯔꯒꯦ
ꯑꯣꯏ ꯌꯥꯔꯦ ꯑꯣꯏ ꯌꯥꯔꯦ
ꯎꯝ ꯌꯦꯔꯨꯝ ꯌꯦꯔꯨꯝ ꯄꯤꯕ ꯂꯥꯛꯄ ꯑꯗꯒꯤ ꯎꯅꯨꯡ ꯇꯧꯕ ꯂꯥꯛꯄꯩꯗꯨꯗ ꯇꯧꯔꯛꯑꯒꯦ ꯇꯧꯕꯅꯤ
ꯎꯝ
ꯑꯗꯣ ꯏꯌꯥꯝꯕꯕꯨ ꯀꯩ ꯍꯩ ꯔꯥꯖꯦ ꯀꯩꯀꯩ ꯄꯥꯝꯃꯤꯅꯣ ꯏꯌꯥꯝꯕꯅ ꯄꯥꯝꯕꯗꯣ ꯈꯔ ꯍꯥꯏꯔꯛꯎꯗꯅ
ꯍꯩ ꯔꯥꯁꯦ ꯃꯣꯏꯒꯤ ꯍꯖꯤꯛ ꯇꯤ ꯍꯩꯅꯧꯒꯤ ꯃꯠ ꯇꯝꯅꯤꯅ ꯀꯣ ꯑꯗꯨꯅ ꯍꯩꯅꯧ ꯍꯩꯅꯧ ꯑꯁꯪꯕꯖꯦ ꯀꯪꯍꯜꯂꯒ ꯃꯣꯏꯒꯤ ꯑꯆꯥꯔ ꯁꯦꯝꯕꯤ ꯑꯃ ꯇꯧꯕꯗꯣ ꯑꯑꯗꯨꯗꯣꯃꯠ ꯗꯨꯝ ꯁꯥꯏꯗ ꯗꯨꯝ ꯆꯠꯂꯦ ꯃꯌꯥꯝ ꯗꯨꯝ ꯀꯁꯇꯃꯔꯅ ꯑꯗꯨꯝ ꯄꯥꯝꯃꯤ
ꯅꯪ ꯑꯗꯨꯒꯤ ꯅꯠꯇꯕ ꯑꯩ ꯍꯥꯏꯕꯗꯤ ꯌꯥ ꯑꯈꯣꯏ ꯎ ꯆꯥꯔ ꯇꯧꯔꯤꯗꯣ
ꯑꯧ
ꯑꯗꯨꯗꯨꯒꯤ ꯌꯥꯝꯕꯅ ꯍꯥꯏꯗꯤ ꯊꯥꯅꯤꯡ ꯕ ꯏꯌꯥꯝꯕꯅ ꯄꯥꯝꯖꯕ ꯍꯩ ꯔꯥ ꯂꯩꯔꯒꯗꯤ
ꯑꯣ ꯑꯣ ꯑꯣ ꯍꯩꯁꯦ ꯀ ꯀꯩꯅꯣꯗꯣ ꯑꯃꯈꯇꯪ ꯊꯥꯅꯤꯡꯉꯤ ꯑꯩꯁꯦ ꯑꯥ ꯃꯣꯔꯦꯒꯤ ꯕꯣꯔꯣꯏ ꯑꯆꯧꯕꯗꯣ ꯑꯗꯨꯗꯣꯃ ꯊꯥꯅꯤꯡꯉꯤ ꯑꯗꯩ ꯌꯦ ꯀꯣꯝꯂꯥꯞ ꯄꯕꯤ ꯐꯖꯕꯝꯖꯨꯠ ꯑꯣ
ꯎꯝ ꯏꯌꯥꯝꯕ ꯈꯣꯏ ꯀꯣꯝꯂꯥ ꯌꯥꯝ ꯑꯈꯣꯏꯒꯤ ꯑꯥ ꯀꯣꯝꯂꯥ ꯃꯈꯟ ꯃꯌꯥꯝ ꯂꯩꯑꯕ ꯑꯈꯣꯏ ꯑꯥ ꯀꯣꯝꯂꯥ ꯑꯍꯥꯎ ꯑꯈꯣꯏ ꯀꯩ ꯍꯥꯏꯅꯤ ꯀꯣꯝꯂꯥ ꯑꯆꯧꯕꯗꯀꯣ
ꯎꯝ
ꯆꯥꯎꯔꯒ ꯑꯈꯣꯏꯒꯤ ꯄꯥꯝꯕꯤ ꯆꯥꯎꯕ ꯑꯗꯒꯤ ꯑ ꯄꯥꯝꯕꯤ ꯄꯤꯛꯑꯒ ꯀꯣꯝꯂꯥꯁꯨ ꯑꯗꯨꯝ ꯆꯥꯎꯅ ꯄꯥꯟꯕ ꯑꯗꯒꯤ ꯑꯈꯣꯏ ꯀꯥꯗ ꯁꯟ ꯒꯪꯉꯥ ꯈꯔ ꯆꯥꯎꯕ ꯑꯃ ꯇꯧꯔꯒ ꯀꯥꯔꯈꯩꯗ ꯗꯦꯀꯣꯔꯦꯁꯟ ꯇꯧꯅꯕ ꯑꯈꯣꯏ ꯀꯣꯝꯂꯥꯁꯦ ꯄꯤꯇꯛꯅ ꯇꯧꯕ ꯍꯥꯏꯇꯥꯔꯦꯅꯦ ꯐꯥꯝ ꯐꯥꯔꯝꯇꯪ ꯑꯣꯏꯔꯒ ꯑꯗꯨꯝ ꯃꯆꯥ ꯃꯆꯥ ꯃꯌꯥꯝ ꯄꯥꯟꯕ ꯍꯥꯏꯇꯥꯔꯦꯅꯦ
ꯎꯝ
ꯑꯗꯨꯝꯕꯁꯨ ꯃꯌꯥꯝ ꯑꯗꯨꯒꯤ ꯚꯦꯔꯥꯏꯇꯤꯁꯨ ꯂꯩꯑꯕ ꯑꯗꯣ ꯏꯌꯥꯝꯕꯩ ꯀꯔꯝꯕ ꯌꯨꯝꯗ ꯊꯝꯕꯩ ꯇꯧꯒꯦ ꯍꯥꯏꯔꯣ
ꯎꯝ ꯌꯨꯝꯗ ꯊꯝꯕꯒꯤ ꯗꯦꯀꯣꯔꯦꯁꯟꯒꯤꯁꯨ ꯑꯣꯏꯅ ꯑꯗꯨꯒꯨꯝꯕ ꯑꯃ ꯑꯅꯤꯃꯛꯀꯤ ꯑꯣꯏ ꯌꯥꯕ ꯑꯃ ꯄꯥꯝꯃꯦ
ꯑꯣ ꯐꯔꯦ ꯐꯔꯦ ꯑꯗꯨꯗꯤ ꯅꯅꯥꯎꯅ ꯐꯅꯕ ꯁꯤꯜꯂꯛꯑꯒꯦ ꯏꯌꯥꯝꯕꯒꯤ ꯀꯣꯝꯂꯥ ꯑꯃꯅꯦ ꯍꯧꯖꯤꯛꯇꯤ ꯕꯣꯔꯣꯏꯗꯨꯅꯦ ꯇꯧꯔꯒꯦ ꯑꯗꯨꯒ ꯍꯩꯀꯨ ꯍꯩꯀꯨ ꯆꯥꯔ ꯂꯩꯌꯦꯕꯀꯣ ꯍꯩꯀ꯭ꯔꯨꯒ ꯆꯥꯝ ꯄ꯭ꯔꯥ ꯒ ꯆꯥꯔ ꯑꯃ ꯃꯟꯖꯨ ꯍꯥꯄꯛꯑꯒꯦ
ꯌꯥꯏꯌꯦ ꯃꯥꯏꯌꯦ
ꯍꯣꯏ ꯍꯣꯏ ꯏꯌꯥꯝꯕ ꯑꯗꯨꯗꯤ ꯑꯩ ꯄꯥꯎꯗꯣ ꯑꯊꯨꯕꯗ ꯑꯗꯨꯝ ꯐꯧꯔꯛꯑꯒꯦꯀꯣ ꯊꯝꯃꯦ ꯊꯝꯃꯦ
ꯎꯝ